ꯑꯣ ꯅꯪ ꯋꯥ ꯂꯣꯠꯄ ꯌꯥꯝ ꯍꯩꯍꯦ
ꯌꯥꯝ ꯍꯩꯕꯅꯦ
ꯎꯝ ꯎꯝ ꯅꯪ ꯀꯩꯁꯨ ꯅꯪ ꯀꯩꯁꯨ ꯂꯣꯠꯄ ꯉꯝꯃꯣꯏꯗ
ꯉꯝꯃꯦ ꯉꯝꯒꯅꯤꯗ
ꯑꯩꯩꯅ ꯍꯥꯏꯗꯣ ꯆꯨꯝꯃꯦꯀꯣ
ꯆꯨꯝꯗꯦ
ꯑꯩ ꯈꯪꯉꯦ ꯑꯦꯝ ꯌꯨꯒꯤ ꯃꯈꯥꯗ ꯂꯩꯕꯅꯤ ꯅꯪꯒꯤ ꯀꯣꯂꯦꯖꯇꯣ ꯗꯦꯝ ꯌꯨꯒꯤ ꯗꯅꯦꯝ ꯗꯤꯃꯦꯝ ꯌꯨꯅꯤꯚꯔꯁꯤꯇꯤ ꯃꯈꯥꯗ ꯂꯩꯕ ꯀꯣꯂꯦꯖꯇꯤ ꯑꯩꯠ ꯁꯦꯃꯤꯁꯇꯔ ꯄꯩꯈꯥ ꯂꯣꯏꯈ꯭ꯔꯦ ꯍꯧꯖꯤꯛ ꯁꯕꯦꯟ ꯁꯦꯃꯤꯁꯇꯔꯒꯤ ꯐꯣꯝ ꯊꯥꯗ꯭ꯔꯤ
ꯑꯥ ꯈꯪꯗꯦ ꯑꯩꯗꯤ ꯑꯩ ꯐꯥꯒꯤ ꯇꯧꯕꯅꯦ ꯅꯪꯉꯣꯟꯗ
ꯀꯔꯤ
ꯑꯩ ꯃꯅꯤ ꯏꯝꯐꯥꯜꯗ ꯇꯝꯃꯦ ꯍꯥꯏꯕꯗꯣ ꯐꯥꯒꯤ ꯇꯧꯕꯅꯤꯕ
ꯅꯪ ꯀꯥꯏ ꯇꯝꯕ ꯑꯗꯨꯗꯤ
ꯑꯩꯗꯤ ꯃꯄꯥꯜꯗ ꯃꯄꯥꯜꯗ ꯇꯝꯕꯅꯦ
ꯑꯥꯎꯁꯥꯏꯠ
ꯍꯣꯏ ꯑꯥꯎꯁꯥꯏꯠꯇ
ꯌꯥꯝ ꯐꯩꯌꯦ ꯂꯥꯏꯔꯤꯛ ꯌꯥꯝ ꯍꯩꯔꯝꯗꯧ ꯃꯥꯜꯂꯦ
ꯍꯩꯗꯦꯗ
ꯄꯩꯁꯥ ꯌꯥꯝ ꯄꯥꯏꯕꯩꯔ ꯑꯗꯨꯗꯤ
ꯀꯔꯤ ꯄꯩꯁꯥ ꯄꯥꯏꯃꯤ ꯄꯥꯏ ꯄꯩꯁꯥ ꯂꯩꯇ꯭ꯔꯕꯒꯤ ꯃꯄꯥꯟꯗ ꯆꯠꯂꯒ ꯇꯧꯕꯅꯦ
ꯎꯝ ꯃꯅꯤꯄꯨꯔꯗ ꯇꯝꯕꯗꯤ ꯄꯩꯁꯥ ꯂꯩꯇꯕꯩ ꯇꯝꯕꯅꯤ ꯃꯄꯥꯟꯗ ꯇꯝꯕꯗꯤ
ꯅꯠꯇꯦ ꯑꯩꯈꯣꯏꯗꯣ ꯃꯅꯤꯄꯨꯔꯗ ꯏꯝꯐꯥꯜꯗ ꯇꯝꯅꯤꯡꯕꯅꯤꯕ ꯑꯗꯣ ꯏꯔꯥꯡ ꯂꯩꯅ
ꯑ
ꯑꯗꯨꯒꯤ ꯑꯗꯨꯒ ꯇꯝꯕꯩ ꯂꯥꯛꯄ ꯌꯥꯗꯦꯕ
ꯑꯩꯗꯤ ꯇꯝꯃꯣꯏꯅ ꯇꯝꯗꯕꯅꯦ
ꯀ꯭ꯔꯤ ꯍꯥꯢꯕ
ꯑꯩꯗꯤ ꯇꯝꯅꯤꯡꯗꯕꯩ ꯇꯝꯗꯕꯅꯦꯕ
ꯏꯠ ꯇꯝ ꯑꯗꯨꯗ ꯑꯩꯈꯣꯏꯁꯨ ꯂꯩꯅꯤꯡꯕꯅꯦ
ꯑꯗꯣ ꯅꯪ ꯀꯣꯂꯦꯖꯀꯤ ꯅꯣꯏ ꯀꯣꯂꯦꯖꯀꯤ ꯑꯦꯛꯁꯄꯤꯔꯤꯌꯦꯟꯁ ꯈꯔ ꯍꯥꯏꯌꯣꯅꯦ ꯑꯩꯈꯣꯏꯅ ꯈꯪꯗꯕ
ꯑ ꯈꯪꯗꯦꯗ ꯅꯪ ꯀꯔꯤ ꯍꯪꯅꯤꯡꯕꯅꯣ
ꯀꯃꯥꯏ ꯇꯧꯏ ꯂꯥꯏꯔꯤꯛ ꯇꯥꯛꯄ ꯈꯨꯠꯇꯥꯛ
ꯅꯪ ꯌꯥꯏꯗ ꯏꯪꯂꯤꯁꯇꯒ ꯑ ꯍꯤꯟꯗꯤꯀꯣ
ꯈꯣꯏꯗꯣ ꯃꯄꯥꯜꯗꯅꯦ
ꯑꯗꯣ ꯑꯁꯦꯡꯕ ꯃꯐꯝꯗꯣ ꯍꯥꯏꯕꯗ ꯀꯩꯁꯨ ꯀꯥꯏꯗꯦꯅꯦ ꯁꯤꯗꯤꯀꯣ ꯑ ꯃꯣꯏꯅ ꯍꯥꯏꯗꯣ ꯃꯣꯏꯒꯤ ꯀꯩꯅꯣꯗ ꯄꯤꯕꯗ ꯇ꯭ꯔꯦꯕꯦꯂꯤꯡꯒꯨꯝꯕ ꯐꯦꯃꯤꯂꯤꯒꯨꯝꯕ ꯑꯗꯒꯤ ꯑꯗꯨꯒꯨꯝꯕꯗ ꯍꯥꯏꯕꯅꯤꯅꯀꯣ ꯅꯪꯒꯤꯗꯣ ꯃꯄꯥꯟꯗ ꯆꯠꯄꯗ ꯇꯨꯔꯒꯨꯝꯕꯅꯤ ꯑꯗꯨ ꯀꯩꯁꯨ ꯀꯥꯏꯗꯦꯗꯅ
ꯑꯩ ꯍꯩ ꯑꯩ ꯋꯥ ꯍꯥꯏꯒꯦ ꯍꯥꯏꯕꯗ ꯅꯪ ꯒ꯭ꯌꯥꯟ ꯇꯥꯒꯅꯤ
ꯎꯝ
ꯑꯩꯈꯣꯏꯕꯨ ꯇꯥꯛꯄꯗꯣ ꯍꯤꯟꯗꯤ ꯍꯤꯟꯗꯤꯒ ꯏꯪꯂꯤꯁꯅꯤꯕ ꯇꯥꯛꯄꯗꯣ ꯍꯣꯏ ꯑꯗꯨ ꯑꯣꯏꯔꯗꯤ ꯃꯄꯥꯟꯗ ꯍꯤꯟꯗꯤ ꯇꯝꯕ ꯇꯝꯕ ꯑꯣꯏꯔꯗꯤ ꯅꯪ ꯈꯪꯒꯅꯤꯅ
ꯍꯤꯟꯗꯤꯁꯦ ꯅꯣꯠ ꯏꯟꯗꯤꯌꯥꯗꯅꯦꯕꯀꯣ ꯑꯩꯅ ꯍꯥꯏꯁꯦ ꯆꯨꯝꯃꯤꯀꯣ ꯑꯩꯅ ꯍꯥꯏꯁꯦ ꯅꯣꯠ ꯏꯟꯗꯤꯌꯥꯅꯤꯀꯣ ꯍꯤꯟꯗꯤ ꯅꯝꯅ ꯉꯥꯡꯕꯁꯦ
ꯑꯥ
ꯗꯦꯜꯂꯤꯒꯨꯝꯕ
ꯎꯝ
ꯑꯗꯣꯝꯂꯣꯝꯒꯤ ꯅꯣꯠ ꯅꯣꯔꯗꯔꯟ ꯄ꯭ꯂꯦꯟꯒꯤ ꯁꯔꯨꯛꯇꯅꯤꯀꯣ
ꯍꯣꯏ
ꯁꯥꯎꯠꯇꯗꯤ ꯃꯣꯏ ꯃꯣꯏꯒꯤ ꯃꯔꯣꯜ ꯂꯩꯀꯣ ꯃꯁꯥ ꯃꯁꯥꯒꯤ
ꯎꯝ
ꯑꯗꯨ ꯅꯪꯒꯤꯁꯦ ꯅꯣꯠꯇꯅꯤꯗꯤ ꯆꯨꯝꯃꯦꯀꯣ
ꯑꯩꯗꯣ ꯑ
ꯅꯪꯅ ꯇꯝꯃꯝꯗꯨꯢꯁꯤ ꯆꯥꯟꯗꯤꯒꯔ
ꯌꯥꯝ ꯆꯨꯝꯃꯦꯍꯦ ꯅꯪꯗꯤ ꯌꯥꯝ ꯍꯩꯌꯦꯅ
ꯑꯩ ꯈꯪꯌꯦ ꯗꯤ ꯕꯤ ꯗꯤ ꯑꯦ ꯕꯤ ꯑꯣꯏꯕ꯭ꯔꯥ
ꯗꯤ ꯗꯤꯗꯤ ꯀꯔꯤꯅꯣ ꯑꯩ ꯈꯪꯗꯦ
ꯆꯥꯟꯗꯤꯒꯔꯒꯤ ꯀꯣꯂꯦꯖꯇꯣ ꯗꯤ ꯑꯦ ꯕꯤ ꯅ ꯑꯃ ꯂꯩꯗꯅ
ꯑꯥ ꯈꯪꯗꯦ ꯑꯗꯨ ꯆꯥꯟꯗꯤꯒꯔꯗ ꯇꯝꯃꯦ ꯑꯗꯨ ꯂꯣꯏꯔꯦ ꯌꯥꯔꯦꯀꯣ
ꯗꯤꯄꯥꯔꯠꯃꯦꯟꯇꯤ ꯅꯪꯅ ꯁꯥꯏꯟ ꯑꯣꯏꯔꯗꯤ ꯕꯣꯠꯅꯤ ꯇꯝꯂꯝꯗꯧ ꯃꯥꯟꯂꯦ ꯃꯅꯝꯁꯦ
ꯀꯔꯤ ꯍꯥꯏꯕ
ꯕꯣꯠꯇꯥꯅꯤ ꯃꯅꯝ ꯃꯅꯝꯃꯦ ꯍꯥꯏꯕ ꯅꯪꯒꯤ ꯁꯥꯏꯟꯁꯗꯣ
ꯇꯧꯔꯝꯒꯅꯤ ꯍꯣꯢ
ꯂꯥꯟꯕ꯭ꯔꯥ
ꯄꯥꯏꯔꯝꯒꯅꯤ ꯄꯥꯏꯔꯝꯒꯅꯤ
ꯄꯣꯠꯇꯅꯤ
ꯎꯝ ꯏꯔꯥꯡ ꯌꯥꯝꯅ ꯇꯧꯋꯦ
ꯅꯨꯡꯉꯥꯏꯕꯔꯥ
ꯎꯝ ꯈꯪꯗꯦꯗ ꯑꯗꯨꯝ ꯅꯨꯡꯉꯥꯏꯌꯦ ꯍꯥꯏꯕ ꯇꯥꯔꯦ
ꯎꯝ ꯃꯤ ꯀꯅꯥ ꯀꯅꯥ ꯂꯩꯕ ꯅꯪꯒꯤ ꯔꯦꯟꯇ ꯅꯇꯟ ꯂꯩꯕꯔꯣ ꯑꯇꯣꯞꯄ ꯐ꯭ꯔꯦꯟ ꯁꯤꯡꯒ ꯂꯩꯃꯤꯟꯅꯕꯔꯣ ꯑꯣ ꯁꯥꯗ꯭ꯔꯣ ꯃꯣꯏ ꯑꯗꯨ ꯂꯝꯗꯣ
ꯁꯕꯅꯦ ꯌꯥꯝ ꯁꯥꯏꯌꯦ
ꯃꯅꯤꯄꯨꯔꯐꯧ ꯁꯥꯏ ꯍꯥꯏꯁꯤꯗ
ꯃꯅꯤꯄꯨꯔꯗꯗꯤ ꯑꯗꯨꯝ ꯌꯥꯏꯅ
ꯁꯥꯢ ꯍꯟꯗꯛꯗꯤ
ꯅꯣꯡ ꯆꯨꯕ ꯀꯧꯋꯦꯀꯣ ꯔꯦꯟꯅꯤꯡ ꯇꯧꯕꯗꯣ
ꯎꯝ ꯔꯦꯟꯅꯤ ꯁꯤꯖꯦꯟ
ꯍꯥꯥ
ꯔꯦꯟꯅꯤ ꯁꯤꯖꯟ
ꯀꯩ ꯍꯥꯏꯕ
ꯍꯣꯏ ꯍꯣꯏ ꯅꯣꯡ ꯆꯨꯕꯗꯣ ꯔꯦꯟ
ꯍꯦꯟ ꯀꯣ ꯑꯗꯨꯗꯤ ꯑ ꯅꯨꯡꯁꯤꯠ ꯑꯥ ꯅꯣꯡ ꯆꯨꯕ ꯅꯨꯡꯁꯤꯠ ꯅꯨꯡꯁꯤꯠꯇꯤ ꯋꯤꯟ ꯀꯣ
ꯑꯥ
ꯑ ꯅꯨꯡꯁꯤꯠ ꯅꯣꯡ ꯆꯨꯕ ꯅꯣꯡ ꯆꯨꯕ
ꯍꯤꯌꯨꯃꯤꯗꯤꯇꯤꯅꯅ ꯏꯪ ꯅꯨꯡꯁꯤꯆꯔꯝꯕꯅꯤꯅ ꯑꯣ ꯎꯝ ꯄꯟꯖꯥ ꯀꯩꯅꯣꯁꯦ ꯆꯥꯟꯗꯤꯒꯔꯁꯦ ꯄꯟꯖꯥꯕꯅꯤꯗꯅ
ꯍꯣꯢ
ꯃꯣꯏꯁꯦ ꯋꯦꯟ ꯄ꯭ꯂꯥꯟ ꯁꯤꯇꯤꯅꯤꯀꯣ ꯏꯟꯗꯤꯌꯥꯒꯤ ꯏꯟꯗꯤꯌꯥꯒꯤ ꯃꯅꯨꯡꯗ ꯄ꯭ꯂꯥꯟ ꯁꯤꯇꯤꯅꯤꯀꯣ ꯆꯥꯟꯗꯤꯒꯔ ꯄꯟꯖꯥꯞꯁꯦ
ꯄ꯭ꯂꯥꯟ ꯁꯤꯇꯤ ꯍꯥꯏꯕ꯭ꯔꯥ
ꯑꯥ
ꯀꯔꯤ ꯍꯥꯏꯕ꯭ꯔꯥ
ꯑꯩ ꯀꯩꯅꯣ ꯃꯥ ꯍꯥꯢꯒꯦ ꯅꯪ ꯍꯤꯁꯇꯔꯤꯗ ꯃꯣꯍꯦꯟꯖꯨꯗꯔꯣ ꯍꯔꯄꯥꯟ ꯁꯤꯚꯂꯥꯏꯖꯦꯁꯟ ꯇꯝꯃꯛꯄ ꯅꯠꯇ꯭ꯔꯥ
ꯅꯪꯒꯤ ꯀꯣꯟꯖꯦꯟꯗꯣ ꯑꯩ
ꯅꯪ ꯏꯟꯗꯤꯁ ꯅꯪ ꯏꯟꯗꯁ ꯚꯦꯂꯤ ꯁꯤꯚꯤꯂꯥꯏꯖꯦꯁꯟ ꯈꯪꯕ꯭ꯔꯥ
ꯈꯪꯗꯦ
ꯑꯥꯏ ꯁꯣꯁꯦꯜ ꯁꯥꯏꯟꯁꯇ ꯍꯤꯁꯇ꯭ꯔꯤꯗꯤ ꯏꯟꯗꯁꯚꯦꯂꯤ ꯁꯤꯚꯤꯂꯥꯏꯖꯦꯁꯟ ꯌꯥꯎꯔꯤꯗꯨꯕꯨ
ꯁꯣꯁꯦꯟ ꯁꯥꯢꯟꯁ ꯇ ꯏꯟꯇꯔꯦꯁ ꯂꯩꯇꯕ
ꯑꯣꯀꯦ ꯑꯗꯨꯗꯤ ꯄꯟꯖꯥꯞ ꯁꯦ ꯑꯩꯅ ꯍꯥꯏꯕꯗꯤ ꯄ꯭ꯂꯥꯟ ꯁꯤꯇꯤ ꯍꯥꯏꯕꯅꯤꯀꯣ
ꯍꯣꯢ ꯍꯣꯢ
ꯑ ꯃꯍꯦꯖꯦꯗꯔꯣ ꯃꯍꯦꯟꯖꯦꯗꯔꯣ ꯍꯥꯢꯅ ꯑꯃ ꯍꯥꯔꯄꯟ ꯁꯤꯚꯤꯂꯥꯏꯖꯦꯁꯟ ꯅ ꯑꯃ ꯂꯩꯕꯗꯣ ꯈꯪꯉꯦ ꯏꯟꯗꯤꯌꯥꯒꯤ ꯁꯤꯚꯤꯂꯥꯏꯖꯦꯁꯟꯗ ꯃꯌꯥꯝ ꯂꯩꯀꯣ ꯄ꯭ꯔꯤꯊꯤꯕꯤꯒꯤ ꯁꯤꯕꯤꯂꯥꯏꯖꯦꯁꯟꯗ ꯏꯖꯤꯞꯁꯤꯌꯥꯟ ꯁꯤꯕꯤꯂꯥꯏꯖꯦꯁꯟ ꯆꯥꯏꯅꯤꯁ ꯁꯤꯕꯤꯂꯥꯏꯖꯦꯁꯟ ꯑꯗꯒꯤꯗꯤ ꯑꯥ ꯎꯝ ꯃꯣꯏ ꯀꯔꯤꯟꯗ ꯚꯦ ꯁꯤꯚꯤꯂꯥꯏꯖꯦꯁꯟ ꯑꯗꯒꯤꯩ ꯏꯛꯗ ꯀꯔꯤ ꯀꯔꯤ ꯀꯔꯤ ꯑꯃ ꯅꯥꯏꯟꯁ ꯔꯤꯕꯔꯒꯤ ꯇꯔꯕꯥꯟꯗ ꯁꯦꯝꯕ ꯁꯤꯚꯤꯂꯥꯏꯖꯦꯁꯟꯗꯣ ꯀꯔꯤꯕ ꯀꯥꯎꯈ꯭ꯔꯦꯅꯦ
ꯎ ꯑꯩꯗꯤ ꯑꯥꯏꯗꯤꯌꯥ ꯂꯩꯇꯦ ꯑꯗꯨꯒꯨꯝꯕ
ꯑꯗꯣ ꯑꯩꯅ ꯍꯥꯏꯁꯦ ꯇꯥꯎꯕꯀꯣ ꯄ꯭ꯂꯥꯟ ꯁꯤꯇꯤ ꯍꯥꯏꯁꯦ ꯍꯥꯏꯗꯤ ꯗ꯭ꯔꯦꯟ ꯗ꯭ꯔꯦꯅꯦꯖ ꯁꯤꯁꯇꯦꯝ ꯐꯖꯅ ꯂꯩꯕ ꯑꯗꯒꯤ ꯗꯤ ꯂꯝꯕꯤꯁꯦ ꯐꯖꯅ ꯁꯦꯝꯕ
ꯍꯣꯏ
ꯑꯗꯨꯒꯨꯝꯕꯗꯣ ꯄ꯭ꯂꯥꯟ ꯁꯤꯇꯤꯗ ꯆꯤꯡꯉꯦꯀꯣ ꯑꯗꯩꯗꯤ ꯌꯨꯝꯒꯁꯦ ꯁꯤꯃꯤꯂꯔ ꯑꯣꯏꯕ ꯃꯑꯣꯡꯗ ꯂꯩꯔꯤꯕ ꯃꯐꯝꯗꯣ ꯐꯖꯅ ꯊꯝꯕ ꯑꯗꯨꯒꯨꯝꯕ ꯁꯤꯇꯤꯗ ꯂꯩꯕꯁꯦ ꯄ꯭ꯂꯥꯟ ꯋꯦꯟ ꯄ꯭ꯂꯥꯟ ꯁꯤꯇꯤ ꯆꯤꯡꯉꯦ ꯇꯥꯎꯟ ꯆꯤꯡꯉꯦꯕꯀꯣ
ꯑꯍꯧꯡꯕ ꯋꯦꯟ ꯄ꯭ꯂꯥꯟ ꯍꯥꯏꯕ꯭ꯔꯣ ꯅꯪ ꯍꯥꯏꯕꯗꯣ ꯑꯥ
ꯑꯗꯣ ꯋꯦꯟ ꯄ꯭ꯂꯥꯟ ꯋꯦꯟ ꯄ꯭ꯂꯥꯟ ꯁꯤꯇꯤꯁꯤꯗꯗꯤꯀꯣ ꯅꯣꯡ ꯀꯟꯅ ꯆꯨꯔꯁꯨ ꯉꯥꯏꯍꯥꯛ ꯏꯁꯤꯡ ꯇꯨꯝꯃꯝꯃꯁꯨ ꯃꯊꯟꯇꯀꯣ ꯗ꯭ꯔꯦꯅꯦꯁ ꯁꯤꯁꯇꯦꯝ ꯐꯖꯅ ꯂꯩꯕꯅꯤꯅ ꯑꯗꯨꯝ ꯆꯨꯞꯊꯈꯤꯅꯦꯕ
ꯍꯣꯏ ꯍꯣꯏ ꯑꯗꯨꯅꯨꯡꯃꯥꯏ ꯇꯥꯎꯕꯗꯦ
ꯑꯗꯨꯃꯥꯏꯅ ꯇꯧꯗꯅꯀꯣ ꯄꯟꯖꯥꯞꯁꯦ
ꯍꯣꯢ
ꯍꯋꯦꯟ ꯄ꯭ꯂꯥꯟ ꯁꯤꯇꯤꯅꯦꯕꯀꯣ ꯏꯟꯗꯤꯌꯥꯒꯤ ꯑꯣꯏꯅ
ꯑꯥ
ꯑꯗꯨꯅ ꯑꯗꯨꯝ ꯅꯣꯡꯁꯦ ꯀꯟꯅ ꯀꯩꯒꯨꯝꯕ ꯆꯨꯔꯁꯨ ꯑꯃ ꯇꯧꯔꯁꯨ ꯑꯃ ꯅꯨꯡꯁꯤꯠ ꯅꯨꯡ ꯐꯖꯅ ꯆꯨꯔꯁꯨ ꯑꯗꯨꯝ ꯅꯍꯥꯛ ꯂꯩꯔꯒ ꯑꯗꯨꯝ ꯃꯣꯏꯒꯤ ꯏꯁꯤꯡꯁꯤꯡꯉꯩꯁ ꯂꯣꯏ ꯆꯨꯞꯊꯈꯤꯕꯅꯦꯕ ꯀꯩꯁꯨ ꯆꯥꯎꯗꯕꯅꯦꯕ ꯆꯨꯝꯕ꯭ꯔꯥ
ꯆꯨꯝꯕꯅꯦ ꯆꯨꯝꯕꯅꯦ
ꯑꯝ ꯑꯩ ꯈꯪꯉꯦꯕ
ꯍꯣꯢ ꯅꯪꯁꯨ ꯂꯛꯑꯣꯅ ꯄꯟꯖꯥꯞꯇ
ꯎꯝ ꯂꯥꯎꯑꯣꯢ ꯃꯥꯁꯇꯔꯕꯨꯗꯤ ꯑꯩ ꯗꯦꯜꯂꯤ ꯑꯗꯨꯋꯥꯏ ꯗꯤꯜꯂꯤ ꯅꯠꯇ꯭ꯔꯒ ꯀꯣ
ꯍꯣꯢ
ꯄꯟꯖꯥꯕꯇꯗꯤ ꯇꯝꯅꯤꯡꯇꯦ
ꯄꯟꯖꯥꯞꯅ ꯐꯌꯦꯅ ꯃꯤꯁꯨ ꯐꯕꯅꯦ ꯄꯟꯖꯥꯞꯇ ꯗꯦꯜꯂꯤꯗꯗꯤ ꯃꯤ
ꯗꯦꯜꯂꯤꯒ ꯌꯦꯡꯅꯕꯗ ꯑꯃꯅ ꯀꯦꯄꯤꯇꯦꯜꯅꯤꯗꯅ
ꯅꯠꯇꯦ ꯗꯦꯜꯂꯤꯗꯨꯗꯤ ꯃꯤ ꯐꯠꯇꯕ ꯌꯥꯝꯕꯅꯦ
ꯑꯣꯍꯣꯏ ꯑꯩꯅ ꯍꯥꯏꯁꯦ ꯇꯥꯎꯕ ꯗꯦꯜꯂꯤꯁꯤꯗꯤ ꯀꯦꯄꯤꯇꯦꯜꯅꯤꯀꯣ ꯏꯟꯗꯤꯌꯥꯒꯤꯌꯥ
ꯍ ꯍꯣꯏ ꯑꯗꯨꯅꯦ
ꯑꯗꯨꯅ ꯑꯗꯨꯝ ꯑꯩꯈꯣꯏꯒꯤ ꯁꯝꯅ ꯍꯥꯏꯔꯕꯗ ꯃꯅꯤꯄꯨꯔꯗ ꯏꯝꯐꯥꯜꯁꯦ ꯀꯦꯄꯤꯇꯦꯜꯅꯤꯀꯣ ꯃꯤ ꯐꯕꯁꯨ ꯂꯩ ꯐꯠꯇꯕꯁꯨ ꯂꯩ ꯃꯈꯟ ꯁꯨꯅ ꯂꯣꯏ ꯂꯩꯗꯅ ꯑꯗꯨꯃꯥꯏꯅ ꯇꯧꯗꯅ ꯗꯦꯜꯂꯤꯁꯤꯁꯨ ꯀꯦꯄꯤꯇꯦꯜ ꯑꯣꯏꯕꯒꯤꯅꯦ ꯍꯥꯏꯕ ꯃꯤ ꯐꯕ ꯐꯠꯇꯕ ꯂꯩꯔꯤꯗꯨꯗꯤ
ꯎꯝ ꯑꯗꯨ ꯑꯣꯏꯔꯁꯨ ꯁꯤꯗꯒꯤ ꯐꯩꯌꯦ ꯍꯥꯏꯕ
ꯍꯣꯢ ꯑꯗꯨꯕꯨꯗꯤ
ꯖꯣꯕ ꯑꯗꯨꯃꯥ ꯇꯧꯌꯦ ꯅꯤꯡꯉꯥꯏꯗꯤ ꯗꯦꯜꯂꯤꯗ ꯐꯥꯗꯤ ꯐꯩꯌꯦ ꯁꯤꯗꯁꯨ ꯄꯥꯏ ꯑꯗꯨꯕꯨꯀꯣ ꯑꯗꯨꯗ ꯑꯣꯄꯣꯔꯆꯨꯅꯤꯇꯤ ꯌꯥꯝꯃꯦꯕ
ꯑꯩ ꯉꯁꯥꯏꯒꯤꯗꯣ ꯅꯤꯡꯁꯤꯡꯒꯦ ꯃꯦꯁꯣꯄ ꯇꯥꯔꯃꯤꯌꯥꯟ ꯁꯤꯚꯤꯂꯥꯏꯖꯦꯁꯟ ꯍꯥꯏꯕ ꯏꯟꯁ ꯔꯤꯕꯔꯒꯤ
ꯅꯪꯗꯤ ꯁꯣꯁꯤꯟ ꯑꯗꯨ ꯃꯥꯏꯅ ꯏꯟꯇꯔꯦꯁ ꯂꯩꯕ ꯃꯥꯜꯂꯦꯀꯣ
ꯑꯩꯗꯣ ꯁꯥꯏꯟꯁꯁꯦ ꯀꯦꯃꯦꯁꯇ꯭ꯔꯤꯗꯣ ꯍꯩꯅꯗꯦꯕ ꯑꯗꯨꯅ ꯁꯥꯏꯟꯁ ꯂꯧꯗꯦꯕ
ꯑꯣ
ꯑꯗꯨꯅ ꯑꯩ ꯏꯂꯚꯦꯟ ꯇꯨꯋꯜꯞꯇ ꯍꯤꯁꯇ꯭ꯔꯤ ꯀꯩꯅꯣ ꯂꯧꯔꯦꯕ ꯑꯥꯔꯠꯁ ꯂꯧꯔꯦꯕꯀꯣ
ꯑꯥ
ꯑꯗꯒꯤꯗꯤ ꯍꯥꯟꯅ ꯍꯥꯏ ꯁ꯭ꯀꯨꯜꯗꯁꯨ ꯑꯗꯨꯝ ꯁꯣꯁꯦꯜ ꯁꯥꯏꯟꯁꯁꯤꯅ ꯈꯔ ꯏꯁꯥꯗ ꯀꯝꯐꯣꯔꯇꯦꯕꯜ ꯑꯣꯏꯌꯦꯕꯀꯣ ꯑꯗꯨꯅ ꯑꯗꯨꯝ ꯑꯗꯣ ꯍꯧꯖꯤꯛꯅ ꯍꯤꯁꯇ꯭ꯔꯤꯗ ꯑꯣꯅꯔꯁ ꯇꯧꯋꯦꯕ
ꯍꯣꯏ ꯑꯗꯨꯒꯤꯅꯦꯅꯦ ꯅꯪ ꯌꯥꯝ ꯈꯪꯕꯗꯣ
ꯎꯝ
ꯑꯗꯨ ꯑꯣꯏꯗ꯭ꯔꯗꯤ ꯅꯪ ꯈꯪꯑꯔꯣꯏ
ꯑꯩꯗꯤ ꯑ ꯑꯩꯈꯣꯏꯒꯤ ꯑ ꯀꯩꯅꯣꯗ ꯅꯥꯏꯟ ꯇꯦꯟꯗꯁꯨ ꯆꯦꯞꯇꯔꯁꯦ ꯀꯩ ꯀ꯭ꯂꯥꯁ ꯇꯦꯟꯐꯧꯀꯤ ꯃꯅꯨꯡꯗ ꯁꯤꯛꯁ ꯇꯩ ꯇꯦꯟꯐꯥꯎ ꯃꯅꯨꯡꯗ ꯑꯩ ꯀ꯭ꯂꯥꯁꯇꯣ ꯆꯞ ꯆꯥꯕꯗꯣ ꯀꯥꯎꯈ꯭ꯔꯦꯀꯣ ꯁꯣꯁꯦꯟ ꯁꯥꯏꯟꯁꯀꯤ ꯄꯥꯔꯠꯇꯅꯦ ꯄ꯭ꯔꯤꯊꯤꯕꯤꯒꯤ ꯁꯤꯚꯂꯥꯏꯖꯦꯁꯟ ꯌꯥꯎꯕꯅꯦꯕ ꯑꯗꯨꯗ ꯃꯃꯤꯡ ꯁꯟ ꯌꯥꯎꯋꯦꯕꯀꯣ ꯍꯥꯏꯗꯤ ꯁꯤꯚꯤꯂꯥꯏꯖꯦꯁꯟꯗꯣ ꯌꯥꯎꯋꯦ ꯍꯥꯏꯕ ꯄ꯭ꯔꯤꯊꯤꯕꯤꯗ ꯂꯩꯔꯝꯕ ꯁꯤꯚꯤꯂꯥꯏꯖꯦꯁꯟꯁꯤꯡꯗꯣ ꯍꯥꯏꯗꯤ ꯑꯩ ꯉꯁꯥꯏꯒꯤ ꯃꯦꯁꯣꯄꯣꯇꯥꯃꯤꯦꯟ ꯁꯤꯚꯤꯥꯏꯦꯁ ꯁꯤꯚꯤꯥꯏꯦꯟ ꯆꯥꯏꯅꯤꯁ ꯁꯤꯚꯤꯥꯏꯖꯦꯟ ꯑꯗꯩ ꯏꯖꯤꯞꯁꯤꯌꯥꯟ ꯁꯤꯚꯂꯥꯏꯦꯁꯟꯗꯣ ꯌꯥꯎꯋꯦꯕ ꯑꯣꯂꯤ ꯃꯃꯤꯡ ꯈꯪ ꯄꯜꯂꯒ ꯌꯥꯎꯋꯦꯕꯀꯣ ꯑꯗꯨꯒ ꯀ꯭ꯂꯥꯁ ꯏꯂꯚꯦꯟ ꯇꯨꯌꯦꯜꯞꯇ ꯏꯂꯚꯦꯟꯗꯅ ꯀꯔꯤ ꯃꯦꯁꯣꯄꯣꯇꯥꯃꯦꯟ ꯁꯤꯚꯤꯂꯥꯏꯖꯦꯁꯟ ꯌꯥꯎꯋꯦꯕ ꯇꯨꯋꯦꯜꯞꯇꯅ ꯍꯔꯄꯟ ꯁꯤꯚꯕꯤꯂꯥꯏꯖꯦꯁꯟ ꯌꯥꯎꯋꯦꯕ
ꯑꯥ
ꯑꯗꯨꯒ ꯑꯃꯨꯛ ꯀꯣꯂꯦꯖꯀꯤ ꯑꯩꯈꯣꯏꯒꯤ ꯐꯥꯔꯁ ꯁꯦꯝ ꯁꯦꯀꯦꯟ ꯁꯦꯝꯗꯅ ꯑꯃꯨꯛ ꯏꯟꯗꯤꯌꯥꯒꯤ ꯑꯦꯟꯁꯦꯟ ꯏꯟꯗꯤꯌꯥꯅ ꯇꯝꯃꯛꯄꯗꯀꯣ
ꯎꯝ
ꯍꯧꯖꯤꯛꯀꯤ ꯏꯟꯗꯁꯕꯦꯂꯤ ꯁꯤꯚꯤꯂꯥꯏꯖꯦꯁꯟꯗꯣ ꯌꯥꯎꯋꯦꯕ
ꯍꯣꯢ
ꯑꯗꯨꯅ ꯈꯪꯕ ꯍꯥꯏꯗꯤ ꯑꯩꯅꯁꯨ ꯈꯔ ꯍꯩꯅꯕ ꯑꯣꯏꯕꯅꯤꯅꯀꯣ ꯀꯥꯎꯒꯟꯗꯕ
ꯑꯝ ꯌꯥꯔꯦ ꯁꯤꯕꯂꯥꯏꯗꯦꯁꯪꯒ‌ꯦꯗꯤ ꯁꯥꯏꯇ ꯍꯥꯞ꯭ꯔꯁꯦ ꯑꯇꯩ ꯋꯥꯔꯤ ꯁꯥꯁꯤ ꯑꯩ ꯈꯪꯗ‌ꯦ ꯅꯪꯒꯤ ꯁꯤꯂꯥꯏꯖꯦꯁꯟ ꯀꯣꯏꯗ
ꯑꯦ ꯀꯥꯎꯒꯅꯨꯅ‌ꯦ ꯏꯟꯗꯤꯌꯥꯖꯦ ꯍꯥꯟꯅ ꯑ ꯄꯥꯀꯤꯁꯇꯥꯟ ꯏꯟꯗꯤꯌꯥ ꯄꯨꯜꯂꯤꯉꯩ ꯃꯇꯝꯗꯩ ꯁꯤꯚꯂꯥꯏꯖꯦꯁꯟꯁꯤ ꯌꯥꯝ ꯄꯥꯛꯆꯅ ꯇꯨꯔꯦꯟꯒꯤ ꯇꯣꯔꯕꯥꯟꯗ ꯁꯦꯝꯕꯅꯤꯅ ꯏꯟꯗꯁꯇ꯭ꯔꯤꯂꯤꯁ ꯁꯤꯚꯂꯥꯏꯖꯦꯁꯟ ꯀꯧꯔꯤꯅꯤ ꯑꯗꯒꯤꯗꯤ
ꯌꯥꯔꯦ ꯍꯥꯏꯔꯛ ꯑꯩꯒꯤ ꯀꯣꯛꯆꯥꯛꯇ‌ꯧ ꯍꯧꯖꯛ ꯅꯪꯒꯤ ꯁꯦꯕ‌ꯦꯂꯩꯁꯟ ꯌꯥꯝꯕꯒꯤ
ꯎꯝ ꯑꯗꯨ ꯅꯠꯇꯦꯗ ꯐꯤꯂꯝ ꯂꯩꯗꯅ ꯃꯣꯍꯦꯟꯖ ꯃꯣꯍꯦꯟꯖꯙꯧꯔꯣꯅ
ꯈꯪꯗꯦ ꯑꯩ
ꯑꯥ ꯍꯦꯇ꯭ꯔꯤ ꯑꯣꯏꯁꯅ ꯀꯨꯝꯕ ꯃꯍꯦꯟꯖ ꯇꯥꯔꯨꯅ ꯐꯤꯂꯝ ꯂꯩꯕꯅꯤ ꯌꯦꯡꯉꯣ
ꯑꯩ ꯌꯦꯡꯗꯕꯒꯤ ꯃꯥꯜꯂꯦ ꯈꯪꯗꯦ
ꯑꯥ ꯌꯦꯡꯉꯣꯕꯀꯣ ꯃꯦꯟꯖ ꯇꯔ ꯁꯤꯅꯦꯕ ꯅꯨꯡꯉꯥꯏꯕꯅꯦ ꯑꯩꯅ ꯍꯥꯏꯗꯤꯀꯣ ꯅꯣꯏꯅ ꯅꯠꯇꯦ ꯅꯪꯅ ꯍꯩꯅꯗꯕꯒꯤꯅꯦꯕꯨꯀꯣ ꯍꯤꯁꯇ꯭ꯔꯤꯁꯦ ꯌꯥꯝ ꯅꯨꯡꯉꯥꯏꯕꯅꯦꯕ
ꯑꯗꯨꯒꯨꯝꯕꯗꯣ ꯏꯟꯇꯔꯦꯁ ꯂꯩꯇꯦꯕ
ꯑꯥ ꯑꯗꯩ ꯄꯣꯜ ꯍꯥꯏꯟꯁꯨ ꯅꯨꯡꯉꯥꯏꯕꯅꯦ
ꯐꯔꯦ ꯐꯔꯦ ꯅꯪ ꯅꯨꯡꯉꯥꯏꯔꯗꯤ